ꯂ ꯄꯥꯏ ꯇꯔ ꯌꯥꯔꯦ ꯀꯩꯗꯧꯔꯝꯃꯤꯅꯣ
ꯑ ꯑ ꯀꯅ ꯇ ꯄꯦ ꯀꯁ
ꯑꯩ ꯏꯔꯕ
ꯎꯝ
ꯍꯥ ꯌꯦ ꯏ ꯌꯥ ꯀꯔꯝꯃꯅꯤꯁ ꯑꯦꯅꯥ ꯇ ꯃꯤꯗꯥ
ꯑꯣ ꯃꯤꯒꯗꯅꯣ
ꯍꯥ ꯑꯗꯨ ꯀꯩ ꯀꯥꯏ ꯑꯣꯏꯔꯒꯦꯅ
ꯑꯩ ꯀꯩꯅꯣ ꯌꯧꯔꯦ ꯑꯃ ꯏꯁꯃꯣꯜ ꯏꯟꯇꯦꯁꯇ ꯍꯥꯏꯅ ꯌꯧꯔꯦ
ꯑꯗꯨ ꯑꯗꯨ ꯑꯔꯦꯅ
ꯑꯦ ꯑꯦ ꯑꯦ ꯑꯦ ꯀꯩ ꯅ ꯁꯄꯣ ꯌꯥꯝ ꯋꯥꯠꯂꯤ ꯌꯥꯝ ꯊꯤ ꯋꯥꯠꯂꯦ ꯑꯩ ꯀꯞꯄꯕꯅꯦꯀꯣ ꯑꯩꯅ ꯀꯊꯦꯡ ꯑꯣꯏ
ꯅꯪ ꯂꯣꯏ ꯇꯧꯔꯤꯕ
ꯎꯝ ꯂꯣꯏꯗꯧꯔꯦ ꯂꯣꯏꯗꯧꯔꯦ ꯍꯧꯖꯤꯛ ꯌꯥꯝꯅ
ꯈꯪꯗꯦ ꯑꯩ ꯍꯟꯗꯛ ꯀꯃꯥꯏꯅ ꯇꯧꯗꯣꯏꯅꯣ ꯑꯩ ꯈꯪꯗ꯭ꯔꯤꯀꯣ
ꯑꯗꯣ ꯌꯨꯅꯤ ꯑꯦꯛꯖꯥꯝ ꯅꯠꯇꯕꯅꯤꯅ ꯑꯩꯗꯤ ꯂꯣꯏꯕꯅꯕꯨꯥꯎꯗꯤ ꯂꯣꯏꯕ ꯉꯝꯃꯣꯏꯑꯕ ꯑꯩꯗꯤ ꯗꯦꯠ ꯀꯩꯅꯣ ꯀꯗꯧꯔꯒꯗꯤ ꯗꯦꯠ ꯇꯨ ꯊ꯭ꯔꯤ ꯌꯧꯔꯒꯗꯤ ꯑꯩ ꯄꯥꯗꯕ ꯌꯥꯔꯣꯏꯕ
ꯑꯝ
ꯑꯗꯨꯅ ꯑꯩꯗꯤ ꯑꯗꯨꯐꯥꯎ ꯌꯦꯛꯄ ꯍꯥꯥ
ꯑꯩꯗꯤ ꯈꯔ ꯈꯔ ꯄꯍꯗ ꯑꯔꯏ
ꯑꯥ ꯑꯗꯨꯐꯥꯎ ꯌꯦꯛꯄ ꯂꯣꯏꯗ꯭ꯔꯗꯤ ꯑꯩꯗꯤ
ꯑ ꯑꯣ ꯀꯦꯕꯥ ꯁꯃꯨ ꯏꯟꯇꯦꯁ ꯇ ꯅ ꯁꯤꯕꯂꯤ ꯀ
ꯋꯥꯠꯂꯤ ꯍꯥꯏꯕ ꯅꯪ ꯑꯗꯨꯅꯦ ꯅꯪꯅꯗꯤ ꯏꯁ ꯂꯣꯏꯗꯧꯔꯦꯒ ꯍꯥꯏꯔ ꯅꯪ
ꯑꯗꯨ ꯑꯗꯨ ꯑꯗꯨꯨ ꯅ ꯊ ꯇꯁ
ꯎꯝ ꯎꯝ
ꯅꯪ ꯀꯩꯅꯣ ꯇꯧꯔꯕ ꯐꯤꯖꯣ ꯁꯤꯟꯕ ꯂꯣꯏꯔꯕꯥ ꯅꯠꯇ꯭ꯔꯥ ꯅꯪ ꯐꯤꯖꯣ ꯅꯠꯇ꯭ꯔꯥ ꯑꯩꯒꯤ ꯄꯨꯈꯤꯕꯗ
ꯑ ꯍꯥꯏ ꯑꯦ ꯋꯥꯟ ꯑꯍꯧꯕꯗ ꯄꯨꯣꯔꯛꯑꯒꯦ
ꯎꯝ ꯎꯝ ꯎꯝ ꯄꯔꯣꯄꯔꯣ
ꯎꯝ
ꯈꯪꯗꯦꯌꯦ ꯁꯦꯔꯤꯜ ꯃꯃꯥꯗꯣ ꯉꯔꯥꯡ ꯒꯨꯍꯥꯇꯤꯗꯒꯤ ꯄꯨꯊꯈ꯭ꯔꯦ ꯍꯥꯏꯕꯅꯦꯕ ꯑꯗꯨꯗꯣ ꯄꯨꯂꯤꯁꯅ ꯀꯥꯔꯠ ꯇꯧꯔ ꯄꯨꯊꯣꯛꯑꯦ ꯍꯥꯏꯁꯤ ꯍꯥꯏꯗꯤ ꯒꯥꯔꯤꯗ ꯂꯥꯛꯇꯣꯏꯅꯤꯅ
ꯑ
ꯎꯝ
ꯇꯕꯨ ꯀꯊꯔꯝ ꯀ ꯇ ꯐꯪꯗꯦꯅꯦ ꯑꯩꯁꯨ ꯑꯩꯁꯦ ꯄꯦ ꯀꯩꯅꯣ ꯅꯪ ꯀꯔꯤ ꯀꯃꯥꯏꯅ ꯄꯥꯗꯣꯏꯅꯣ ꯐꯪꯗ꯭ꯔꯦꯉꯣ ꯃꯣꯏ ꯀꯃꯥꯏ ꯀꯃꯥꯏꯅ ꯄꯥꯔꯒꯦꯗ
ꯑꯁ ꯄꯥꯕ ꯑꯩꯁꯦ ꯀꯩꯅꯣꯅꯦ ꯕꯟꯇ ꯎꯝꯅꯥ ꯇꯨꯒꯗꯅꯦ ꯑꯩꯗꯤ ꯄꯤ ꯋꯥꯏ ꯀ꯭ꯌꯨꯕ ꯌꯥꯝ ꯄꯥꯔꯅꯦ ꯑꯇꯩ ꯄꯥꯕ ꯉꯝꯃꯔꯣꯏ ꯑꯩꯗꯤ
ꯑꯗꯨ ꯄꯤꯌꯏ ꯀ꯭ꯌꯨꯀꯤ ꯀꯣꯏꯁꯟꯗꯣ ꯑꯩ ꯃꯃꯥ ꯑꯀꯤꯂꯩ
ꯊꯤꯒꯤꯦꯗꯅ ꯑꯩ ꯍꯧꯖꯤꯛꯅꯦ ꯄꯥꯝꯃꯦꯒꯤ ꯋꯥꯈꯜ ꯈꯟꯗ꯭ꯔꯤ ꯍꯥꯏꯕꯅꯦ ꯅꯪꯗꯣ ꯁꯤꯗ ꯂꯣꯏꯁꯤꯟꯕ ꯌꯥꯅ ꯈꯜꯂꯤ ꯅ ꯀꯥꯏ ꯑꯣꯔ ꯀꯁꯣ
ꯑꯔ ꯊꯁꯨ ꯍꯧꯖꯤꯛ ꯂꯣꯏꯔ ꯂꯣꯏꯔꯅꯦ ꯑꯗꯨꯃ ꯅ꯭ꯌꯨꯇ꯭ꯔꯣꯐꯤꯞ ꯀꯩꯀꯥꯗꯣ ꯅꯪꯗꯨ ꯑꯩꯁꯨ ꯑꯗꯨꯒꯤ ꯑꯩꯁꯦ ꯉꯥꯎꯔꯤꯅꯦ ꯍꯥꯏꯕ ꯑꯣ ꯀꯃꯔꯤ꯭ꯔꯣꯁꯕ ꯑꯗꯨꯔ ꯀꯃꯥꯏꯌꯦ ꯅ ꯅꯇ꯭ꯔꯣ ꯐꯣꯤ ꯐꯂꯝ ꯑꯃꯕꯥꯗꯔꯤꯗ꯭ꯔꯣ ꯇꯦ ꯈꯣꯠꯂ ꯔꯤꯗ꯭ꯔꯣ ꯁꯥꯦꯕ
ꯑꯥ
ꯑꯗꯨꯅꯤ ꯤꯗ꯭ꯔꯣ ꯋꯤꯗ꯭ꯔꯣꯅ ꯂꯩ ꯍꯧꯋꯤ ꯍꯝ ꯍꯝꯝꯝ ꯍ ꯍꯣꯏ ꯁꯇꯛ ꯀꯌꯥ
ꯍꯜꯗꯦ
ꯅꯗꯦ
ꯝꯗꯒ ꯍꯟꯗ꯭ꯔꯣ
ꯍꯟꯗꯤ ꯃ
ꯀꯩꯅꯣ ꯁꯤ ꯏꯁꯞ ꯆꯞꯄꯩ ꯀꯥꯏ ꯇꯧꯔꯤꯔ ꯋꯥꯔꯤꯁꯤꯕꯣ
ꯅ ꯑꯣꯏꯗꯂ ꯐꯀ ꯇ ꯀꯥꯏꯀ ꯍꯜꯂ ꯍꯜꯂꯣ ꯍꯜꯂꯣ ꯇꯥꯔꯦ ꯇꯥꯔꯦ ꯅꯪ ꯇꯥꯔꯕ
ꯇꯥꯔꯦ ꯇꯥꯔꯦ
ꯀ ꯑꯗꯣ ꯈꯪꯒꯦꯕꯥꯏꯁꯨꯨ ꯀꯃꯥꯏꯅ ꯇꯗꯅꯣ ꯍꯤꯁꯇ ꯍꯧꯖꯤꯅ ꯀꯃꯥꯏꯅ ꯇꯧꯗꯅꯣ ꯑ
ꯍꯟꯗꯛꯁꯨ ꯅꯪ ꯕꯤꯛꯇꯔꯗꯏꯗꯣꯏꯔꯕ
ꯑ
ꯕꯤꯛꯇꯛꯇꯔꯗ ꯋꯥꯏꯗꯌꯨꯔ
ꯍꯥꯏꯁꯗꯣꯏ ꯂꯣꯒꯥꯏꯅ
ꯑꯩꯒꯤ ꯋꯥꯈꯜꯗꯗꯤ ꯈꯔ ꯑꯃꯗꯤ ꯁꯥꯏꯟ ꯍꯥꯏꯔꯣ ꯑꯗꯨꯒ ꯈꯔ ꯑꯃꯅ ꯈꯣꯠꯍꯟꯕ ꯑꯃ
ꯍꯦ ꯑꯃꯛ ꯈꯣꯂ ꯀ ꯀꯈꯤꯕ ꯌꯥꯝꯅ
ꯑꯩꯁꯨꯅꯦ ꯃꯇꯦꯛ ꯑꯃ ꯁꯥꯏꯟꯁ ꯍꯥꯏꯔꯁꯤꯅ ꯈꯜꯂꯛꯏꯅꯦꯉꯣ ꯅꯠꯇ꯭ꯔꯗꯤ ꯂꯦꯠꯄ ꯊꯥꯔꯛꯑꯗꯤ ꯑꯩꯗꯤ ꯅꯠꯇꯦ ꯂꯦꯠ ꯊꯥꯕ ꯈꯣꯠꯄꯤ ꯌꯥꯈꯛꯇ꯭ꯔꯗꯤ
ꯏꯕꯦꯝꯃ ꯃꯀꯣꯛꯇ ꯀꯩꯅꯣꯁꯨ ꯄꯤꯗ꯭ꯔꯦ ꯏꯕꯦꯝꯃ ꯑꯝꯇ ꯑ ꯁꯥꯖ ꯀꯦꯝ ꯄꯤꯆꯨꯕꯅꯤ
ꯁ
ꯋꯥ
ꯑꯩꯈꯣꯏꯁꯦꯀꯣ ꯍꯥꯏꯗꯤꯅꯦ ꯑꯦꯛꯖꯥꯝ ꯌꯧꯗ꯭ꯔꯤꯀꯥꯟꯗꯅꯦ ꯍꯤꯁꯇꯣꯁꯦ ꯅꯣꯡꯃꯒꯤ ꯗꯥꯏꯒ꯭ꯔꯥꯝ ꯑꯅꯤ ꯑꯅꯤꯇ ꯌꯦꯛꯄꯗꯅꯦ ꯀꯩꯁꯨ ꯅꯠꯇꯦ ꯍꯥꯏꯕ
ꯎꯝ
ꯑꯩꯈꯣꯏꯅ ꯇꯧꯕ ꯂꯣꯏꯒꯦ ꯧ ꯑꯃ ꯌꯥꯎꯔꯤꯕ ꯑꯩꯉꯣꯟꯗꯁꯨ
ꯈꯪꯗꯤꯦ ꯀꯤꯔꯗ꯭ꯔꯥ ꯑꯩꯈꯩꯁꯥ ꯑꯃ
ꯑꯁꯦꯡꯕ ꯑꯩ ꯏꯁꯥꯅ ꯏꯁꯥ ꯀꯤꯖꯩ ꯍꯥꯏꯕ ꯍꯧꯖꯤꯛ ꯑꯩꯅ ꯌꯦꯛꯑꯀꯦ ꯍꯥꯏꯗ
ꯈꯦ ꯇꯧꯔꯄ ꯅ ꯈꯥꯟꯗꯦ ꯐ ꯀ ꯇꯧ ꯇ
ꯁꯃ ꯀ ꯌꯥꯏꯣ
ꯑꯣꯏꯣꯏꯒ
ꯏꯦꯝꯃ ꯑꯩꯁꯨ ꯅꯨꯡꯉꯥꯏꯕ ꯑꯃ ꯈꯪꯗꯦ
ꯍꯗꯅ ꯀꯦꯦꯟꯅ ꯑꯁ ꯍꯥꯎꯗꯗꯒꯤ ꯀ ꯑ ꯂꯥꯏꯔꯤꯛꯁꯨ ꯄꯥꯐꯝꯗꯨꯗꯤ ꯃꯊꯣꯡ ꯃꯔꯝ ꯈꯪꯗ꯭ꯔꯦꯗꯅ
ꯎꯝ
ꯑꯗꯨꯀ ꯍꯁ ꯍꯐ ꯃꯁꯥꯡ ꯀ ꯊꯥ
ꯆꯩꯩ ꯃꯊꯥ
ꯀꯗꯤ ꯑꯩ ꯕꯥꯀꯋꯥ ꯀ ꯁꯥꯟꯆ ꯐ
ꯅꯪ ꯀꯝꯄꯅꯤꯒꯤ ꯊꯥꯖꯤꯟꯗꯣꯏ ꯅꯠꯇ꯭ꯔꯗꯣ
ꯑꯗꯨ ꯈꯪꯗꯦ ꯈꯪꯛꯇꯪꯗꯣ ꯀꯣꯟꯅ ꯀꯃꯥꯏ ꯍꯥꯏꯅꯤ ꯁꯦꯀꯦꯟꯒꯨꯝꯕꯗ ꯌꯥꯅꯤ ꯀꯥꯏꯅ ꯈꯜꯂꯗꯤ
ꯑꯣ ꯑꯣ ꯍꯣꯏ ꯍꯣꯏ ꯍꯣꯏ ꯑꯍꯥꯟꯕꯩ ꯊꯥꯖꯟ ꯀꯩꯁꯨ ꯀꯥꯏꯗꯦꯗ ꯍꯧꯖꯤꯛ ꯑꯣꯟꯂꯥꯏꯟꯅꯤꯅ
ꯌꯥꯥꯏꯅ ꯔꯥꯡꯒꯥ ꯑꯣꯏꯦ ꯃꯤ ꯀꯩ ꯄ ꯂ ꯂꯣꯏꯗꯈ꯭ꯔꯦꯀꯣ ꯀꯩꯅꯩꯅꯣꯃꯣꯏ ꯌꯥꯝ ꯐꯪ ꯐꯪꯅꯗꯦꯗ ꯏꯇꯔ ꯑꯣꯏꯗꯤꯣꯁꯨ ꯐꯪꯗ
ꯎꯝꯝ ꯑꯣ ꯔꯤꯕꯣ ꯍꯥꯏꯕ ꯑꯃꯗꯨꯅ
ꯎꯝꯁꯤꯔ ꯑ ꯀ ꯑꯗꯨꯃꯌꯥꯃꯦ ꯂꯩꯦ
ꯥꯏꯗꯤ
ꯅꯒ꯭ꯔꯥ ꯃ ꯃ꯭ꯌꯥꯝ ꯃꯍꯕꯥ
ꯑꯣ ꯑꯩꯗꯤ ꯅꯪ ꯃꯊꯛꯇ ꯃꯤ ꯃꯌꯥꯝ ꯂꯩ ꯍꯥꯏꯅ ꯇꯥꯕꯦ
ꯃꯕꯨꯗꯤ ꯂꯩꯁꯤꯗ ꯟꯅꯪꯅ ꯀꯔ ꯀꯥꯟꯗꯅꯣ
ꯑꯩ ꯉꯁꯤ ꯅꯨꯡꯊꯜ ꯍꯟꯕ ꯌꯥꯏ
ꯎꯝ ꯃꯣꯏꯗꯣ ꯑꯗꯨꯝ ꯗꯣꯛꯇꯔꯗ ꯀꯩꯅꯣ ꯇꯧꯔ ꯊꯝꯈꯤꯒꯦ ꯍꯥꯏꯒꯕ
ꯑꯦ ꯁꯤꯗ ꯁꯤꯗ ꯄꯨꯊꯔꯒꯗꯣ ꯗꯣꯛꯇꯔ ꯗꯣꯛꯇꯔꯗꯤ ꯄꯨꯁꯤꯟꯕ ꯌꯥꯔꯔꯣꯏꯌꯦ
ꯊꯩꯒꯌꯥ
ꯍꯥꯏꯗꯤꯅꯦ ꯗꯣꯛꯇꯔ ꯍꯥꯏꯗꯤ ꯃꯣꯏꯅ ꯄꯨꯁꯤꯜꯂꯨꯕ ꯃꯇꯝꯗꯅꯦ ꯑꯗꯨꯝ ꯃꯣꯏꯅꯁꯨ ꯂꯩꯇ꯭ꯔꯦꯅ ꯀꯟꯐꯥꯔꯝ ꯇꯧꯔꯛꯑꯅꯤ ꯍꯥꯏꯕ
ꯎꯝꯝ ꯍ ꯑꯗꯨꯗꯤ ꯅꯪ ꯑꯃꯨꯛ ꯅꯪꯗꯤ ꯍꯥꯏꯊꯔꯛꯇꯔꯣ ꯑꯗꯨꯗꯤ ꯀꯃꯥꯏꯅ ꯇꯧꯗꯔꯤꯅꯣ
ꯑꯣ ꯑꯗꯨꯒꯤꯅꯤ ꯑꯩ ꯉꯁꯤꯐꯥꯎ ꯂꯩꯔꯤꯁꯦ ꯍꯣꯔꯦꯟ ꯑꯃ ꯊꯣꯛꯂꯛꯀꯅꯤꯗꯅ ꯑꯗꯨ ꯀꯗꯤ ꯊꯣꯛꯂꯛꯄꯒ ꯋꯥꯔꯤ ꯁꯥꯟꯅꯔꯅꯤ ꯁꯤꯗ ꯀꯣꯜ ꯇꯧꯔꯛꯀꯦ ꯍꯥꯏꯅ ꯃꯥ ꯍꯦꯛ ꯌꯧꯔꯄꯣꯠꯂ ꯑꯗꯨꯒ ꯂꯤꯟ ꯊꯔꯔꯤꯕꯅꯤ ꯏꯇꯔꯤ ꯊꯔꯨ ꯁꯥꯠ꯭ꯔꯤꯔꯤꯕ
ꯎꯝ
ꯍꯥꯏꯦ ꯐꯦꯠ ꯆꯥꯠꯁꯦ ꯂꯩꯕ ꯂꯩꯇꯕ ꯑꯗꯨꯅ ꯇꯣꯉꯥꯟꯐꯝꯅꯦꯅ ꯍꯥꯏꯅꯔꯤ
ꯈꯪꯗꯦ ꯑꯗꯨꯦꯝ ꯍꯟꯇꯛ ꯊꯣꯛꯏꯕ ꯃꯌꯥꯝꯁꯤꯅ ꯃꯔꯣ ꯑꯃ
ꯅꯪ ꯀꯩꯅꯣ ꯍꯥꯏꯗꯤꯦ ꯑ ꯇꯣꯃꯤꯦ ꯀꯦꯝꯁꯤꯡꯀꯠꯂꯒꯦ
ꯑꯦꯅꯥ ꯇꯃꯤꯒꯦ ꯑꯩꯁꯤꯤꯡ ꯀꯠ꯭ꯔꯗꯦꯟꯦꯅꯥ ꯇꯗꯗꯦꯟꯦꯅꯥ ꯇꯝꯒꯦ ꯉꯇꯪ ꯀꯩꯅꯣꯗ ꯊꯝꯃꯤ ꯉꯥꯛꯇꯪ ꯆꯠꯊꯔꯒ
ꯑ ꯍꯆꯑꯣ ꯗꯌꯦ
ꯍꯥ
ꯗꯦꯟꯇꯦꯜ ꯍꯤꯁꯇꯣ ꯗꯦꯟꯇꯦꯜ ꯍꯤꯁꯇꯣ
ꯍ ꯇꯣ ꯑꯗꯨꯅꯦ ꯑꯩ ꯑꯅꯤꯃꯛꯇ ꯑꯩ ꯀꯩꯅꯣ ꯄꯣꯁꯇ ꯊꯝꯃꯤꯕ ꯑꯩꯗꯣ ꯑꯗꯨꯗꯤ ꯐꯨꯅꯦꯛꯔꯛꯄ ꯂꯣꯏꯕ ꯉꯝꯅꯦꯕꯀꯣ ꯑꯦꯅꯥꯇꯣꯃꯤꯛꯁ ꯌꯥꯅ ꯅ ꯇꯔ ꯎꯁꯪ ꯑꯣꯏꯗꯨ ꯇꯅꯤ
ꯑꯁ ꯑꯗꯨ ꯑꯗꯨꯗ ꯌꯥꯝ ꯀꯨꯏ ꯍꯥꯏꯕ ꯑꯍꯞꯄ ꯃꯤꯗꯤ ꯀꯩꯅꯣꯝꯒꯗꯣ ꯑꯃ ꯏꯁꯇ꯭ꯔꯣꯕꯦꯔꯤ ꯀꯩꯅꯣꯒꯗꯣ ꯅꯣꯡꯃ ꯄꯗ
ꯑꯗꯨ ꯃꯔꯨ ꯑꯣꯏꯅ ꯑꯩꯅ ꯍꯥꯏꯗ ꯀꯩꯅꯣꯒꯤꯗꯃꯛꯇ ꯊꯥꯕꯤꯔꯛꯑꯣ ꯅꯌꯥꯝꯕ ꯑꯥ ꯎꯝ ꯎ ꯎꯝ
ꯑꯗꯨꯗ ꯑꯩꯉꯣꯟꯗ ꯊꯥꯕ ꯌꯥꯗ ꯂꯩꯔꯦꯕ
ꯀꯩꯅ ꯇꯣ ꯃꯤꯒꯤ ꯀꯩꯅꯣꯗꯣ ꯅ ꯍꯗꯥꯒꯈꯩ ꯑꯗꯨꯗꯤ ꯊꯥꯔꯦ ꯀꯣꯏꯁꯟ ꯍꯥꯏꯕ ꯄꯤ ꯋꯥꯏ ꯀ꯭ꯌꯨ
ꯅꯍꯧꯀꯣ ꯑꯩ ꯑꯦꯟꯖꯦꯂꯤꯅꯥꯅ ꯑꯝꯇ ꯍꯥꯏꯒꯦ ꯒ꯭ꯔꯨꯞꯇ ꯑꯝꯇ ꯄꯤꯟ ꯇꯧꯕꯤꯔꯛꯑꯣ ꯍꯥꯏꯕ ꯃꯥ
ꯍꯔꯒ꯭ꯔꯨꯨꯞ ꯇ ꯏꯟꯖꯔ ꯒ꯭ꯔꯨꯞꯇ ꯌꯥꯎꯏꯤ ꯍꯥꯏ ꯅꯠꯇ꯭ꯔꯕ ꯑꯩꯅ ꯉꯍꯥꯡ
ꯀ
ꯗ ꯌꯥꯎ ꯀ꯭ꯔꯅꯤ ꯗꯣꯀꯨꯃꯦꯟ ꯑꯣꯏꯅ ꯊꯥꯔꯛꯈꯤꯕ꯭ꯔꯥ ꯅꯠꯇ꯭ꯔꯒ ꯐꯣꯇꯣ ꯑꯣꯏꯅ ꯊꯥꯔꯛꯈꯤꯕ꯭ꯔꯥ
ꯗꯣꯀꯨꯃꯦꯟ ꯃꯥꯜꯂꯦ
ꯇꯀꯨ ꯃ ꯅꯠꯇꯠꯇ ꯃꯥꯟ ꯑꯣ ꯇ꯭ꯋꯦꯟꯇꯤ ꯅꯥꯏꯟꯇꯤꯟꯒꯤ ꯑꯣ ꯂꯩꯗꯤ ꯂꯩꯌꯦ ꯀꯣꯏꯇ ꯀ꯭ꯣꯏꯇ ꯣ ꯁ ꯑꯣꯏꯇꯥꯁ ꯑ ꯄꯇ꯭ꯔꯤꯦ ꯑꯁ ꯑꯁ ꯃꯌꯥꯝꯁꯦ ꯂꯣꯏ ꯄꯥꯗꯣꯏꯅꯤꯅꯦ ꯍꯣꯏ ꯁꯦ ꯐꯔꯦ ꯀꯩꯅꯣꯁꯨ ꯂꯣꯏꯔꯅꯤ ꯋꯥꯔꯤꯁꯤꯁꯨ ꯑ ꯊꯝꯃꯁꯦ